ꯎꯝ
ꯁꯣꯏꯔꯥ ꯊꯝ ꯌꯥꯜꯂꯩ
ꯅꯠꯇꯦ ꯃꯊꯥꯟꯇ ꯃꯨꯠꯄꯅꯦ
ꯏꯃꯥꯏ ꯃꯨꯟꯅꯕ꯭ꯔꯥ
ꯑꯗꯨꯃꯥꯏꯅ ꯇꯧꯕꯅꯦ ꯍꯣꯏ
ꯅꯣꯏꯒꯤꯗꫭ ꯎꯝ ꯀꯩ ꯊꯥꯗ ꯂꯣꯏꯒ‌ꯦꯔꯥ ꯎꯆꯥꯕꯤꯗꯣ
ꯑꯁ ꯑꯣꯛꯇꯣꯕꯔ ꯑꯩꯈꯣꯏꯗꯣ ꯀ꯭ꯂꯥꯁ ꯐꯖꯅ ꯆꯠꯇꯕ
ꯑꯣ ꯑꯗꯨ ꯅꯣꯏ ꯑꯥ ꯁꯟꯗꯦ ꯉꯥꯛꯇ ꯂꯧꯕ ꯀꯥꯡꯕꯨꯇꯣ ꯁꯥꯔꯤ ꯍꯥꯞꯄ꯭ꯔꯥ
ꯍꯥꯞꯄꯣ ꯍꯥꯏꯌꯦ ꯑꯩꯈꯣꯏꯅ ꯍꯥꯞꯅꯤꯡꯅꯕ
ꯑꯥ ꯑꯇꯣꯞꯄ ꯈꫭꯠ ꯑꯥ ꯍꯥꯞꯇꯕ ꯉꯥꯛ ꯇꯔꯥ ꯅꯠꯇꯔ ꯃꯤ ꯈꯔꯗꯤ ꯍꯥꯞꯄ꯭ꯔꯥ
ꯑꯍꯥꯞ ꯑꯍꯥꯞ ꯄꯁꯨ ꯌꯥꯎꯋꯦ
ꯑꯣ ꯑꯗꯨ ꯂꯩꯏ ꯀꯩꯀꯩ ꯇꯝꯕ꯭ꯔꯥ ꯑꯉꯥꯡꯒꯤꯔꯥ ꯅꯤꯁꯤꯒꯨꯝꯕ ꯑꯦꯛꯁꯟꯒꯨꯝꯕ
ꯍꯣꯏ ꯔꯥꯏꯝꯁꯀꯨꯝꯕ ꯇꯝ ꯇꯝꯃ‌ꯦ ꯑꯗꯣ ꯏꯪꯂꯤꯁ ꯀ꯭ꯂꯥꯁꯁꯨ ꯂꯩꯌꯦ
ꯑꯩꯈꫭꯏꯗꯤ ꯇꯥꯟꯕꯁꯦ ꯑꯦꯛꯁꯟ ꯇꯧꯕꯁꯤꯅꯤ
ꯑꯗꯨꯅꯦ
ꯑꯥ ꯑꯩ ꯅꯪ ꯇꯧꯕꯗꯣ ꯌꯦꯡꯅꯤꯡꯉꯦ ꯚꯤꯗꯤꯑꯣ ꯀꫭꯜ ꯇꯧꯔꯛꯑꫭ
ꯊꯥꯔꯣꯏ ꯌꯥ ꯂꯩꯕꯨꯗꯤ ꯂꯩꯥꯌ‌ꯦ
ꯑꯥ ꯗꯦꯕꯣꯅꯅꯤꯌ‌ꯦ
ꯍꯝ
ꯑꯩ ꯑꯗꯨꯏ ꯇ꯭ꯔꯦꯅꯤꯡ ꯆꯞꯁꯦ ꯑꯇꯣꯞꯄꯩ ꯅꯠꯇꯦ ꯑꯦꯛꯁꯟ ꯇꯧꯔꯒ ꯀꯩꯅꯣ ꯇꯧꯔ ꯌꯥꯝ ꯇꯧꯅꯤꯡꯕ ꯋꯥꯅꯤꯗ
ꯆꯠꯅꯤꯡ ꯗꯞꯅ‌ꯦ ꯑꯗꯨ ꯑꯣꯏ ꯑꫭꯏꯔꯁꯨ
ꯎꯝ ꯑꯁ ꯌꯥꯝ ꯐꯩꯌꯦ ꯅꯣꯏꯗꯤ ꯍꯥꯟꯅ ꯆꯠꯈ꯭ꯔꯕꯗꯣ ꯑꯥ ꯈꯔꯥ ꯀꯩ ꯂꯩꯀꯥꯏꯗꯔ
ꯋꯥꯡꯈꯥꯏꯗꯅꯦ ꯑꯁ ꯅꯣꯏꯁꯨ ꯌꯥꯎꯕ ꯌꯥꯏꯗ
ꯂꯣꯏꯁꯄꯨ ꯊꯦꯡꯗꯤ ꯏꯊꯟꯗꯗꯤ ꯆꯠꯅꯤꯡ ꯉꯥꯏꯇꯟꯕ ꯑꯗꯨꯏꯅꯦ
ꯍꯣꯏ ꯆꯥ ꯑꯥ ꯆꯠꯃꯤꯟꯅꯕ ꯌꯥꯏꯅ ꯃꯣꯏꯗꯣ ꯊꯥ ꯇꯔꯨꯛꯀꯤꯅꯦ ꯍꯥꯏꯌꯦ ꯍꫭꯏꯕ ꯑꯗꯣ ꯊꯥ ꯃꯉꯥꯒꯨꯝꯕ ꯁꯨꯔꯗꯤ ꯑꯗꯨꯝ ꯑꯦꯛꯖꯥꯝ ꯊꯥꯕ ꯌꯥꯔꯅꯤ ꯍꯥꯏꯕꯅꯦ ꯁꯔꯗꯤꯐꯤꯒ‌ꯦꯠꯇꯤ
ꯑꯥ ꯂꯥꯏ ꯖꯨꯟꯗꯒꯤ ꯑꯦꯠꯃꯤꯁꯟ ꯇꯧꯔꯗꯤ ꯅꯣꯏꯒꯤ ꯀ꯭ꯂꯥꯁ ꯑꯗꯨꯝ ꯌꯥꯎꯕ ꯌꯥꯒꯔꯥ
ꯌꯥꯏ ꯑꯩꯈꯣꯏ ꯄꯨꯜꯂꯒ ꯌꯥꯎꯋꯦ ꯑꯩꯈꯣꯏ ꯑꯩꯈꯣꯏꯗꯤ ꯁꯤꯅꯤꯌꯥꯔꯁꯤꯡ ꯁꯨ ꯂꯣꯏ ꯂꯥꯛꯏꯦꯗ ꯁꯤꯅꯤꯌꯔ ꯍꯥꯏꯗꯤ ꯃꯣꯏ ꯍꯥꯟꯅ ꯇꯥꯎꯕ
ꯑꯣ ꯑꯣ ꯑꯁ ꯍꯟꯗꯛ ꯄꯩꯁꯥ ꯁꯨꯕ ꯋꯥꯕꫭ ꯀꫭꯗꯤ
ꯍꯨꯌ‍ꯦꯞꯒꯤꯁꯨ ꯑꯦꯗꯃꯤꯁꯟ ꯔꯤ ꯑꯦꯠꯃꯤꯁꯟ ꯇꯧꯔ ꯂꯩꯕꯅ‌ꯦ ꯑꯩꯗꯨ ꯊꯣꯛꯁꯤꯔꯥ ꯂꯩꯁꯤꯔꯥ
ꯑꯣ ꯑꯩ ꯑꯩꯁꯨ ꯋꯥꯠꯂꯤꯌꯦ ꯄꯩꯁꯥ ꯄꯤꯅꯤꯡꯉꯥꯏ ꯂꯩꯔꯤꯌꯦ
ꯑꯣ ꯏꯟꯇꫭꯃꯦꯜꯒꯤ ꯇꯥꯏꯗꯥ ꯑꯗꯨꯝ
ꯑꯍꯥꯝ ꯑꯅꯤ ꯑꯅꯤ ꯑꯅꯤꯔꯛ ꯇꯧꯋꫭ ꯍꯥꯏꯌꯦ ꯍꯣꯏ ꯃꯣꯏꯒꯤꯗꯣ ꯌꯥꯝꯗꯕꯅꯤꯅ ꯂꯤꯁꯤꯡ ꯇꯔꯨꯛ ꯈꯛꯇꯅꯤꯅ
ꯑꯣ ꯑꯣ ꯗꯗꯤ ꯊ꯭ꯔꯤ ꯊꯥꯎꯖꯟ ꯊ꯭ꯔꯤ ꯊꯥꯎꯖꯟꯒ
ꯑꯣꯏ ꯑꯗꯨꯣ ꯅꯠꯇ꯭ꯔꯁꯨ ꯑꯩꯈꯣꯏꯅ ꯄꯤꯅꯤꯡꯕ ꯑꯗꯨꯝ ꯄꯤꯕ ꯌꯥꯏꯔ
ꯑꯩꯈꯣꯏꯗꯤ ꯑꯦꯂꯚꯦꯟꯗ ꯑꯦꯛꯖꯥꯝ ꯂꯣꯏꯈ꯭ꯔꯅꯤꯕꯀꯣ ꯑꯗꯨꯝ ꯇ ꯑꯗꯨꯝ ꯇꯧꯔ ꯏꯆꯦ ꯁꯤ ꯑꯗꯨꯝ ꯇꯧꯑꯣ ꯍꯥꯏꯕꯤꯒꯦ
ꯎꯝ ꯁꯟꯗꯦ ꯉꯥꯛꯇ ꯑꯣꯏꯕꯅꯤꯅ ꯑ ꯑꯩꯅ ꯍꯥꯏꯕꯗꯤ ꯔꯤꯅꯣ ꯃꯣꯏ ꯗꯦꯂꯤꯒꯤ ꯆꯠ ꯂꯣꯏꯁꯁꯨ ꯑꯗꯨꯝ ꯀꯥꯟꯅꯥꯗꯅꯥ ꯁꯔꯇꯤꯐꯦꯠ ꯨꯂꯥꯏꯦ ꯌꯥꯔꯦ ꯋꯥ
ꯍ ꯍꯣꯏ
ꯑꯩꯈꯣꯏ ꯑꯣꯖꯥ ꯇꯥꯎꯈ꯭ꯔꯗꯤ ꯑꯗꯨꯝ ꯈꯪꯈ꯭ꯔꯅꯤꯕ ꯀꯔꯤ ꯍꯥꯏꯁ ꯑꯣꯖꯥꯒꯤ ꯃꯊꯊꯧ ꯑꯗꯨꯝ ꯈꯪꯈ꯭ꯔꯅꯦꯕ ꯑꯗꯨꯒꯤ ꯁꯥꯔꯇꯤꯐꯤꯀꯦꯠꯄꯨ ꯂꯩꯔꯗꯤ ꯌꯥꯔꯦ
ꯑ ꯑꯗꯨ ꯀꯔꯤꯔꯥ ꯑꯩ ꯍꯪꯒꯦ ꯇꯧꯗꯦ ꯄ ꯄꯨꯡ ꯀꯌꯥꯗꯒꯤꯩ ꯀ꯭ꯂꯥꯁ ꯍꯧꯔ
ꯄꯨꯡꯗ ꯅꯥꯏꯟ ꯟ ꯔꯟ ꯊꯥꯔꯇꯤ ꯇꯦꯟ ꯔ ꯀꯥꯎꯗꯁꯦ
ꯀꯦꯗ ꯂꯩꯕꯗꯨꯒ
ꯅꯤ ꯐ ꯊ꯭ꯔꯤ ꯑꯥꯋꯥꯔꯁꯅꯦ ꯃꯣꯏꯒꯤꯗꯣ
ꯍ ꯑꯗꯨꯗꯤ ꯌꯥ ꯑꯁ ꯇꯂꯦꯗ ꯑꯩꯗꯤ ꯈꯔ ꯊꯦꯡꯅ ꯍꯧꯔꯒꯩ ꯏꯚꯤꯅꯤꯡ ꯁꯔꯚꯤꯁꯒꯨꯝꯕ ꯌꯥꯎꯅꯤꯡꯗꯦ ꯍꯥꯏꯔꯒ ꯍꯣꯏ ꯏꯚꯅꯤꯡ ꯁꯔꯚꯤꯁꯁꯀꯤ ꯄꯨꯡ ꯑꯍꯨꯝꯗꯅꯤꯅꯦ ꯑꯗꯨꯗꯤ ꯌꯥꯎꯕ ꯇꯥ
ꯑ
ꯁꯗꯦꯁꯦ
ꯑꯁ ꯊꯦꯡꯉ ꯑ ꯌꯥꯅꯤꯗ
ꯎꯝ
ꯕꯖꯔ ꯈꯔ ꯀꯣꯏꯔ ꯊꯦꯡꯅ ꯂꯥꯛꯄ ꯌꯥꯏꯅ ꯅꯣꯏ ꯆꯞꯅꯤꯦ ꯍꯔꯗꯤ
ꯑꯣ ꯅꯨꯄꯤꯅ ꯇꯝꯕ꯭ꯔꯥ ꯅꯨꯄꯥꯅ ꯇꯝꯕ꯭ꯔꯥ
ꯅꯨꯄꯤꯁꯨ ꯃꯦꯝ ꯑꯃ ꯂꯥꯏꯌꯦ ꯈꯔ ꯑꯍꯟ ꯑꯣꯏꯔ
ꯑ
ꯑꯗꯨ ꯅꯨꯄꯤꯗꯨꯅ ꯔꯥꯏꯟꯁ ꯇꯝꯕ ꯑꯗꯨꯒ ꯅꯨꯄꯤ ꯑꯃ ꯈꯔ ꯃꯦꯁꯅ ꯑꯗꯨꯗꯤ ꯃꯥꯅꯥ ꯑ ꯏꯪꯂꯤꯁ ꯇꯨ ꯇꯝꯕ
ꯑꯗꯨ ꯂꯣꯏꯔꯒ ꯌꯨ ꯕꯤ ꯑꯦꯁꯇ ꯑꯣꯖꯥ ꯇꯧꯕ ꯆꯠꯂꯨ
ꯃ ꯄꯥꯅ ꯆꯥꯠꯂꯒꯥꯛ ꯃꯄꯥꯟꯗ ꯆꯠꯂꯒ ꯀꯣꯏꯕ ꯆꯠꯀꯦꯅ ꯄ꯭ꯂꯥꯟꯗꯥꯎꯕꯅꯦ ꯃꯔꯨꯞꯕꯒꯨꯝꯕ ꯁꯅ ꯑꯔꯒꯒ
ꯑꯥ ꯑꯩꯅꯀꯣ ꯑꯗꯨ ꯂꯣꯏꯔꯒ ꯑꯁ ꯈꯟꯅꯗ ꯏꯝꯐꯥꯜꯗ ꯑꯗꯨꯝ ꯂꯩꯅꯤꯡꯉꯦ ꯌꯨꯝꯗꯁꯨ ꯂꯥꯛꯅꯤꯡꯗꯦ ꯍꯥꯏꯕ ꯏꯆꯦꯅ ꯃꯄꯥꯟꯗ ꯆꯠꯂꯣ ꯂꯤꯁꯔꯤꯉꯩꯗ ꯃꯄꯥꯟ ꯆꯠꯂ ꯀꯣꯏꯅꯅꯨꯡ ꯃꯝꯃꯦ
ꯑꯗꯨꯅꯦ ꯑꯩꯈꯣꯏꯅ ꯄ꯭ꯂꯥꯟ ꯇꯧꯕꯁꯦ ꯗꯤꯁ ꯌꯌꯥꯔꯒꯤꯗꯣ ꯑꯁꯤ ꯂꯣꯏꯔꯒ ꯅꯦꯛꯁ ꯏꯌꯥꯔꯒꯤꯁꯦ ꯃꯣꯏꯗꯣ ꯃꯦꯒꯨꯝꯕꯗ ꯁꯦꯛꯁꯟ ꯑꯃ ꯍꯧꯅꯦꯕ ꯑꯗꯣ ꯃꯄꯥꯟꯗ ꯀꯦꯔꯦꯂꯥꯁꯦ ꯂꯥꯏꯕ ꯅꯨꯡꯉꯥꯏ ꯍꯥꯏꯌꯦ ꯋꯦꯗꯔꯁꯨ ꯑꯩꯈꯣꯏ ꯅꯣꯔꯠ ꯏꯁꯀ ꯆꯞ ꯃꯥꯟꯅꯕ ꯃꯥꯜꯂꯦ ꯅꯣꯡꯁꯨ ꯑꯗꯨꯝ ꯆꯨꯋꯦ ꯍꯥꯏꯌꯦꯦ ꯅꯨꯡꯁꯥꯁꯨ ꯌꯥꯝ ꯀꯟꯅꯗꯕ ꯏꯃꯥꯟꯅꯕꯤ ꯑꯃ ꯂꯩꯌꯦꯕ ꯆꯍꯤ ꯑꯅꯤ ꯁꯨꯈ꯭ꯔꯅꯤ ꯃꯥꯗꯤ ꯂꯥꯏꯕ ꯑꯗꯣ ꯎꯝ ꯑꯗꯣ ꯃꯣꯏ ꯃꯐꯝꯗ ꯑꯗꯨꯝ ꯐ꯭ꯔꯦꯁꯔꯁꯨ ꯇ꯭ꯋꯦꯟꯇꯤ ꯊꯥꯎꯖꯟꯒꯤ ꯏꯁ꯭ꯇꯥꯔꯇꯤꯡꯅꯦ ꯍꯥꯏꯌꯦꯕ ꯁꯀꯣ ꯈꯔꯗꯤ ꯑꯩꯠꯇꯤꯟꯒꯨꯝꯕ ꯄꯤꯕꯁꯨ ꯂꯩꯥꯏꯕ ꯃꯥꯜꯂꯦ ꯑꯗꯨ ꯑꯣꯏꯔꯁꯨ ꯇ꯭ꯋꯦꯟꯇꯤꯗꯅ ꯑꯌꯥꯝꯕ ꯄꯤꯌꯦꯦ ꯍꯥꯏꯌꯦ ꯇ꯭ꯋꯦꯟꯇꯤ ꯄ꯭ꯂꯁꯁꯨ ꯄꯤꯑꯦ ꯍꯥꯏꯌꯦꯕ ꯑꯗꯣ ꯃꯣꯏ ꯃꯅꯥꯛꯇ ꯆꯪꯔꯒ ꯃꯔꯨꯞꯒꯨꯝꯕ ꯁꯥꯟꯅꯔꯒ ꯆꯍꯤ ꯑꯃ ꯑꯅꯤꯒꯨꯝꯕ ꯁꯦꯚꯤꯡ ꯇꯧꯔꯒ ꯃꯄꯥꯟ ꯆꯠꯁꯤꯦꯔꯥꯅ ꯈꯟꯕꯅꯦ ꯈ꯭ꯔꯁꯤꯈꯣꯏꯁꯨ
ꯑꯣ ꯑꯗꯨ ꯑꯩ ꯊꯤꯄꯅꯤꯉꯦ ꯑꯗꯨ ꯀꯔꯤꯔꯥ ꯃꯣꯏꯗꯨ ꯍꯣꯁꯇꯦꯜ ꯍꯣꯁꯇꯦꯜꯒꯤ ꯇꯥꯕꯣꯟꯁꯨ ꯄꯤꯕ꯭ꯔꯥ ꯑꯣꯖꯥꯒꯤ
ꯎꯝ ꯃꯣꯏꯒꯤ ꯑꯀꯣꯝꯕꯤꯗ ꯏꯁꯥꯅ ꯑꯗꯨꯝ ꯄꯤꯗ ꯑꯁ ꯃꯣꯏ ꯍꯧꯖꯤꯛ ꯂꯥꯏꯕ ꯃꯐꯝꯗꯤ ꯌꯥꯝ ꯅꯨꯡꯉꯥꯏꯌꯦ ꯀꯔꯤꯅꯣ ꯎ ꯔꯨꯝꯗꯣ ꯑꯃꯈꯛꯇ ꯕꯤꯜꯗꯤꯡ ꯆꯥꯎꯗꯕꯤꯗ ꯂꯥꯏꯟ ꯑꯗꯨꯝ ꯊꯣꯛꯑꯦꯕ ꯎꯝ ꯑꯗꯨꯒ ꯃꯣꯏꯗꯣ ꯔꯨꯝꯗ ꯃꯤ ꯑꯅꯤ ꯑꯅꯤ ꯈꯛꯇ ꯂꯩꯕ ꯁꯥ ꯈꯛꯇ ꯍꯟꯁꯥꯡꯗ ꯑꯗꯨꯝ ꯄꯤꯌꯦ ꯍꯥꯏꯌꯦꯦ
ꯑꯣ
ꯁꯥꯗꯣ ꯆꯝꯍꯟꯗꯅ ꯆꯥꯅꯤꯡꯗ꯭ꯔꯦ ꯍꯥꯏꯌꯦꯦ ꯏꯟꯁꯥꯡꯗꯤ ꯑꯗꯨꯝ ꯍꯥꯎꯕ ꯃꯥꯜꯂꯦ ꯑꯗꯣ ꯃꯄꯥꯟ ꯃꯣꯏꯗꯒꯤ ꯎꯝ ꯁꯠꯇꯔ ꯗꯦꯒ ꯁꯟꯗꯦꯗꯁꯨ ꯑꯗꯨꯝ ꯍꯣꯂꯤꯗꯦ ꯂꯩꯑꯦꯕ
ꯍ
ꯅꯨꯡꯉꯥꯏꯗꯤ ꯅꯨꯡꯉꯥꯏꯕ ꯃꯥꯜꯂꯦ
ꯑꯗꯨꯒꯨꯝꯕ ꯂꯣꯏꯔꯒ ꯊꯥꯂꯦꯟꯒꯨꯝꯕ ꯀꯗꯥꯏꯗ
ꯑꯗꯨꯕꯨꯅꯦ ꯊꯥꯏꯂꯦꯟ ꯊꯥꯏꯂꯦꯟ ꯅꯠꯇ꯭ꯔꯗꯤ ꯑꯥ ꯀꯔꯤ ꯕ‌ꯦꯠꯅꯥꯝꯒꯨꯝꯕꯥ ꯎꯝ
ꯑꯩꯒꯤ ꯏꯃꯥ ꯃꯅꯥꯛꯇ ꯏꯃꯥ ꯖꯄꯥꯟꯗ ꯂꯥꯛꯏꯕꯗꯣ ꯑꯗꯨ ꯏꯃꯥ ꯂꯥꯏꯅ ꯂꯧꯕꯤ ꯌꯥꯏ ꯃꯥꯗꯤ ꯑꯥ ꯀꯔꯤꯔꯥ ꯃꯤꯁꯅꯔꯤꯒꯤ ꯇꯥꯏꯞꯇ ꯂꯧꯕꯅꯦꯕꯀꯣ ꯀꯣ ꯑꯗꯨꯗ ꯑꯩꯅꯗꯤ ꯏꯁꯣꯔꯒꯤ ꯊꯕꯛꯇꯤ ꯇꯧꯅꯤꯡꯗꯒ ꯑꯗꯨꯨꯝ ꯆꯨꯝꯅ ꯍꯥꯏꯕꯗꯣ
ꯎꯝ
ꯑꯗꯨꯗꯤ ꯃꯥꯗꯤ ꯈꯪꯗꯦ ꯃꯥꯗꯨ ꯌꯥꯝ ꯅꯨꯡꯉꯥꯏꯌꯦ ꯍꯩꯁꯨ ꯍꯩ ꯇ‌ꯦ ꯏꯁꯄꯔꯤ ꯂꯩꯇꯦ ꯑꯗꯨ ꯃꯥꯗꯣ ꯁꯟꯗꯦ ꯊꯕꯛ ꯆꯤꯡꯈ꯭ꯔꯤꯕꯀꯣ ꯁꯟꯗꯦ ꯂꯥꯛꯑꯗꯤ ꯆꯔꯆ ꯑꯃꯅ ꯀꯧꯕꯅꯤ ꯆꯔꯆ ꯑꯃꯅ ꯀꯧꯕꯅꯤꯕ ꯆꯔꯆ ꯑꯃꯅ ꯀꯧꯕ ꯑꯃꯝꯇꯅ ꯊꯥꯔꯇꯤ ꯃꯤꯅꯤꯠꯁꯀꯨꯝꯕ ꯉꯥꯡꯕꯁꯦ ꯏꯟꯗꯤꯌꯥꯒꯤꯗ ꯍꯥꯏꯔꯗꯤ ꯊꯥꯔꯇꯤ ꯊꯥꯎꯖꯟꯒꯨꯝꯕ ꯑꯗꯨꯝ ꯇꯧꯋꯦꯕ ꯁꯟꯗꯦꯗ ꯑꯗꯨꯝ ꯂꯥꯛ ꯑꯃ ꯑꯅꯤꯗ ꯑꯗꯨꯝ ꯇꯥꯟꯕꯅꯦ ꯃꯥꯗꯤ
ꯑꯣ ꯁꯅꯨꯡꯉꯥꯏꯅ
ꯎꯝ
ꯑꯁ ꯏꯤꯁꯃꯥꯔꯠ ꯑꯣꯏꯏꯗ꯭ꯔꯗꯤ ꯌꯥꯗꯦ
ꯍꯣꯏ ꯑꯁꯤ ꯌꯨ ꯕꯤ ꯑꯦꯁꯀꯤ ꯇꯣꯞꯄꯔ ꯈꯣꯏꯅꯤ ꯑꯗꯨꯒ ꯄꯣꯡꯒꯥꯜꯕꯨ ꯈꯪꯉ ꯄ
ꯈꯪꯗꯦꯕꯣ ꯃꯥꯒꯤ ꯃꯁꯥꯛ ꯎꯔꯗꯤ ꯈꯪꯒꯅꯤ ꯈꯜꯂꯦ
ꯒ꯭ꯔꯥꯎ ꯄꯂꯣꯒ꯭ꯔꯥ ꯃꯅꯛ
ꯃꯥꯒꯤ ꯏꯁꯀꯨꯜ ꯑꯅꯧꯕ ꯀꯩꯅꯣ ꯁꯦꯝꯈ꯭ꯔꯕꯅꯦ ꯂꯣꯏꯗꯤ ꯂꯣꯏꯗ꯭ꯔꯤꯗꯨꯕꯣ
ꯏꯁꯁ ꯅꯨꯡꯉꯥꯏꯅ ꯑꯗꯨ
ꯃꯥꯗꯨ ꯑꯗꯨ ꯁ꯭ꯀꯨꯜꯗꯨ ꯂꯣꯏꯔꯗꯤ ꯑꯗꯨꯝ ꯈꯔ ꯐꯣꯔꯦꯟꯒꯤ ꯇꯥꯏꯕꯇꯀꯣ ꯏꯁ꯭ꯀꯨꯜ ꯇꯧꯒꯦ ꯍꯥꯏꯔ ꯑꯩꯈꯣꯏ ꯑꯩꯈꯣꯏꯒꯤ ꯗꯤꯁꯇ꯭ꯔꯤꯛꯇꯀꯣ ꯃꯥꯗꯣ ꯀꯟꯅ ꯁꯦꯝꯃ ꯂꯩꯕꯅꯤ
ꯑꯗꯨꯗꯤ ꯎꯝ ꯑꯣꯖꯥꯁꯨ ꯂꯨꯅ ꯂꯥꯎꯅꯤꯕ ꯂꯨꯅ ꯂꯥꯎꯕꯅꯤꯅ ꯑꯗꯨꯗꯤ
ꯑꯦꯛꯁꯄꯤꯔꯤꯌꯦꯟꯁ ꯂꯩꯕꯗꯨꯅꯦ ꯃꯣꯏꯅ ꯂꯧꯒꯗꯕꯁꯦ
ꯎꯝ ꯆꯥꯅ ꯌꯦꯡꯅꯤꯡꯉꯥꯏ ꯃꯥꯜꯂꯦ
ꯑꯗꯨ ꯑꯁ ꯈꯪꯗꯦꯗ ꯊꯣꯂꯣꯖꯤ ꯆꯠꯄꯈꯣꯏ ꯑꯣꯏꯅ ꯀꯩꯅꯣ ꯑꯩꯒꯤ ꯇ꯭ꯔꯁ ꯂꯣꯏ ꯃꯥꯡꯈꯟꯕꯒꯤ ꯍꯥꯏꯗꯤ ꯇꯥꯟꯈ꯭ꯔꯥꯕꯅꯤ ꯏꯟꯇꯔꯥꯗꯦ ꯁꯤ ꯏꯝꯐꯥꯜꯗ ꯃꯅꯤꯄꯨꯔꯗꯗꯤ ꯊꯕꯛꯗꯤ ꯌꯥꯝ ꯋꯥꯕꯅꯤꯅꯀꯣ ꯒꯣꯔꯃꯦꯟꯒꯤꯗꯤ ꯂꯥꯏꯔꯤꯌ‌ꯦ
ꯑꯁ ꯃꯄꯥꯟꯕꯨ ꯃꯄꯥꯟꯕꯨ ꯊꯣꯛꯄꯗꯨ ꯊꯕꯇꯨ ꯌꯥꯝ ꯂꯩꯕ ꯃꯥꯜꯂꯦ
ꯄ꯭ꯔꯥꯏꯕꯦꯠꯗꯤ ꯀꯔꯤꯔꯥ ꯎꯝ ꯂꯤꯁꯤꯡ ꯇꯔꯥ ꯌꯧꯕ ꯁꯨ ꯁꯂ ꯌꯥꯎꯗꯣꯏ ꯁꯜꯂꯦ ꯑꯗꯣ ꯏꯚꯦꯟ ꯀꯦꯐꯦ ꯐ ꯁꯤꯛꯁ ꯊꯥꯎꯖꯟ ꯁꯚꯦꯟ ꯊꯥꯎꯖꯟꯗꯤ ꯃꯐꯝ ꯂꯩꯇꯦ ꯄꯥꯏꯅꯦꯉꯥꯏ
ꯑꯗꯨꯅꯦ ꯁꯤꯛꯁ ꯊꯥꯎꯖꯟꯗꯤ ꯀꯝꯅꯗ꯭ꯔꯦꯗ ꯑꯩ ꯊꯕꯛ ꯇꯧꯕꯗꯣ ꯊ‌ꯦꯡ
ꯌꯥꯝ ꯄꯥꯝꯃꯧꯑꯦ ꯑꯩꯁꯨ ꯈꯟ ꯈꯜꯂꯒ ꯑꯗꯨꯒ ꯅꯣꯏ ꯏꯕ ꯀꯦꯐꯦꯗꯨ ꯏꯅꯥꯎ ꯅꯨꯄꯤ ꯑꯃ ꯆꯪꯍꯟꯉꯥꯏ ꯇꯧꯅꯦꯕꯀꯣ
ꯑꯣ ꯑꯥ
ꯑꯗꯨ ꯂꯥꯛꯇ꯭ꯔꯤꯉꯩꯗ ꯑꯩꯒꯤ ꯑꯟꯇꯤꯅ ꯑꯃ ꯉꯥꯡꯝꯕꯤꯈ꯭ꯔ ꯄꯣꯛꯄꯈꯣꯏꯗꯨ ꯄꯣꯄꯥ ꯑꯩꯈꯣꯏꯗꯨ ꯁꯅꯐꯝꯗ ꯑꯃ ꯑꯅꯧꯕ ꯍꯥꯡꯉꯦ ꯍꯥꯏ ꯀꯦꯐꯦꯗꯣ ꯑꯗꯨꯗꯣ ꯑꯅꯧꯕ ꯍꯥꯡꯅ ꯔꯤꯁꯦꯟꯂꯤ ꯅꯪ ꯍꯦꯛ ꯇꯣꯛꯄ ꯃꯇꯝ ꯈꯔ ꯂꯩꯔ ꯍꯥꯡꯉꯨ ꯃꯥꯜꯂꯦ ꯏꯅꯥꯎꯅꯨꯄꯤ ꯂꯥꯗꯨꯅꯡꯍꯤ ꯊꯣꯔꯒ ꯍꯞꯇꯥ ꯑꯅꯤ ꯑꯍꯨꯝꯒꯨꯝꯕ ꯂꯩꯕ ꯑꯃꯝꯇꯅ ꯃꯥ ꯂꯥꯛꯄꯅꯦꯕ ꯃ ꯍꯦꯛ ꯂꯥꯄ ꯅꯨꯃꯤ ꯃ ꯍꯦꯛ ꯂꯥꯄ ꯅꯨꯃꯤꯠ ꯇꯤ ꯃꯣꯏꯗ ꯗꯨꯀꯗꫭ ꯍꯥꯡ ꯏꯤꯅꫭꯒꯔꯠ ꯇꯧꯅꯦꯕꯀꯣ ꯑꯗꯨ ꯃꯥꯗꫭ ꯃꫭꯃꫭ ꯁ‌ꯦꯝ ꯁꯦꯝꯕ ꯍꯩꯌꯦ ꯍꯥꯏꯕꯒꯤ ꯑꯦꯠ ꯊꯥꯎꯖꯟ ꯗꯔꯦꯠ ꯄꯤꯑꯕ
ꯑꯣ ꯑꯩꯈꯣꯏ ꯗꯨꯀꯥꯟꯗꯨꯔꯥ
ꯅꯣꯏ ꯗꯨꯀꯥꯟ ꯅꯠꯇꯦ ꯅꯣꯏ ꯗꯨꯀꯥꯟ ꯃꯅꯥꯗ ꯀꯦꯛ ꯁꯦꯝꯕ ꯑꯃ ꯂꯩꯕ ꯍꯥꯏꯕꯗꯨ ꯀꯣꯟ ꯑ ꯅꯍꯥꯟꯅ ꯍꯥꯏꯔꯒ ꯍꯣꯏ ꯊꯕꯛ ꯌꯥꯝꯃꯤ ꯍꯥꯏꯕꯗꯣ ꯃꯣꯏꯗꯨ ꯃꯈꯥꯗ ꯃꯣꯏꯒꯤ ꯕ꯭ꯔꯥꯟꯁ ꯑꯅꯧꯕ ꯊꯣꯛꯄꯗꯨ ꯊꯕꯛ ꯌꯥꯝ ꯍꯥꯏ ꯑꯗꯨꯗꯗꯤ ꯑꯅꯧꯕ ꯑꯣꯏ ꯃꯤ ꯈꯪꯗꯣ ꯑꯗ ꯁꯨꯇꯤꯅꯦ ꯑꯗꯨꯒ ꯃꯣꯏꯗꯣ ꯅꯨꯡꯇꯤꯒꯤ ꯆꯠꯄꯗꯣ ꯄꯨꯡ ꯇꯔꯨꯛ ꯇꯥꯔꯗꯤ ꯃꯥ ꯑꯗꯨꯝ ꯂꯥꯛꯈ꯭ꯔꯦ ꯑꯗꯨꯁꯨ ꯈꯣꯡꯅ ꯑꯗꯨꯝ ꯂꯥꯞꯅ ꯉꯅꯟꯅ ꯂꯣꯏꯍꯟꯕꯅꯦꯕ
ꯑꯁ ꯑꯗꯨꯗꯤ ꯌꯥꯝ ꯐꯥꯏꯅ ꯑꯩꯈꯣꯏꯒꯤ ꯗꯨꯀꯥꯟ ꯑꯩ ꯍꯥꯟꯅ ꯐꯝꯕ ꯃꯐꯝꯗꯨꯁꯨ ꯃꯣꯃꯣ ꯊꯝꯒꯦ ꯇꯧꯕꯅꯦꯕ ꯀꯥꯏꯗꯣ ꯃꯣꯃꯣ ꯁꯦꯝꯕ ꯍꯥꯏꯑꯦ ꯍꯥꯏꯕꯒꯤ ꯑꯩꯈꯣꯏ ꯑꯩꯈꯣꯏ ꯅꯣꯡꯃꯥꯜ ꯗꯨꯀꯥꯟꯗ ꯁꯦꯝꯕꯗ ꯆꯥꯏꯑꯕ ꯑꯣꯅꯔꯗꯨ ꯅꯍꯥꯎꯋ ꯑꯩꯣꯏꯁꯨ ꯁꯦꯝꯈ꯭ꯔꯁꯤ ꯍꯥꯏꯕ ꯑꯩ ꯄꯥꯝꯅꯤ ꯄꯥꯝꯝꯕ ꯃꯥꯜꯂꯦ ꯃꯤ ꯑꯅꯥꯎꯕꯗꯣ ꯑꯗꯨꯝ ꯁꯤꯜꯂꯁꯨ ꯊꯕꯥꯛ ꯋꯥꯏ ꯆꯜꯂꯅ ꯑꯗꯨꯒꯤ ꯌꯥꯔ ꯇꯧꯕꯤꯌꯣꯅ ꯍꯥꯏꯗꯤ ꯍꯥꯏꯕꯅꯦ ꯃꯥꯁꯨ ꯍꯣꯏ ꯂꯝꯕꯤ ꯆꯠꯄꯗ ꯅꯨꯡꯉꯥꯏ ꯀꯁꯨ ꯇꯣꯛꯄꯅꯤꯗ ꯊꯕꯛ ꯇꯧꯕꯕꯗꯤ ꯍꯣꯏ ꯅꯨꯡꯉꯥꯏꯌꯦ ꯑꯩꯈꯣꯏꯒꯤ ꯃꯤ ꯑꯣꯏꯕꯅꯤꯅ
ꯑꯗꯣ ꯁꯇꯔꯗꯦꯗꯤꯀꯣ ꯄꯨꯡ ꯑꯍꯨꯝ ꯐꯥꯎ ꯉꯥꯛꯇꯅꯦ ꯍꯥꯡꯕ꯭ꯔꯥ
ꯑꯣ
ꯗꯨꯀꯥꯟꯁꯨ ꯌꯥꯝ ꯅꯨꯡꯉꯥꯏꯌꯦ ꯑꯗꯨꯒ ꯆꯥꯕ ꯊꯛꯄꯁꯨ ꯑꯗꯨꯝ ꯃꯣꯏꯅ ꯑꯗꯨꯝ ꯔꯤꯐ꯭ꯔꯦꯁ ꯦꯟꯁꯨ ꯄꯤꯕ ꯃꯥꯜꯂꯦ ꯑꯗꯨꯒ ꯁꯟꯗꯦꯁꯨ ꯁꯨꯇꯤ ꯑꯣꯏꯕ
ꯑꯩꯈꯣꯏꯒꯤꯁꯨ ꯄꯤꯗꯤ ꯄꯤꯌꯦ ꯑꯗꯨ ꯑꯣꯏꯔꯁꯨ ꯌꯥꯝ ꯑꯗꯨꯝ ꯍꯛꯇ ꯆꯥꯕꯅꯤꯅ ꯆꯥꯅꯤꯡꯕ ꯑꯃꯨꯛ ꯏꯅꯦ
ꯈꯪꯗꯦ ꯃꯣꯏꯒꯤꯗꯤ ꯑꯅꯥꯕꯁꯨ ꯊꯣꯛꯄꯅꯤꯅꯀꯣ ꯏꯁꯇꯥꯔꯇꯤꯡꯗꯣ ꯑꯩꯠ ꯑꯣꯏꯔꯈꯗꯤ ꯆꯍꯤ ꯑꯃꯅꯤ ꯑꯣꯏꯗꯤ ꯈꯔ ꯀꯥ
ꯎꯝ ꯍ
ꯑ ꯀꯦꯔꯦꯂꯥꯗ ꯅꯣꯏ ꯅꯃꯥꯟꯅꯕꯤ ꯂꯩꯕꯗꯣ ꯃꯗꯣ ꯍꯧꯖꯤꯛꯇꯤ ꯃꯥꯏ ꯂꯗꯤ ꯀꯌꯥ ꯀꯌꯥꯈꯕ꯭ꯔꯥ
ꯂꯥꯁ ꯏꯔꯗꯣ ꯇ꯭ꯋꯦꯟꯇꯤ ꯊꯥꯎꯖꯟꯦ ꯑꯗꯨꯒ ꯗꯤꯁ ꯌꯌꯥꯔꯅ ꯃꯣꯏ ꯃꯥꯗꯣ ꯑꯁꯤ ꯀꯦꯔꯦꯂꯥꯗ ꯂꯥꯏꯕ ꯇꯣꯛꯈ꯭ꯔꯒꯦ ꯃꯄꯥꯟꯃꯨꯛ ꯆꯠ ꯆꯠꯀꯦꯅ ꯊꯣꯛꯄꯅꯦꯕ ꯑꯗꯣ ꯃꯥꯒꯤ ꯇꯨꯒ ꯌꯥꯗꯕ ꯑꯗꯨꯒꯤ ꯀꯦꯔꯦꯂꯥꯗ ꯑꯃꯨꯛ ꯍꯜꯂ ꯍꯜꯂꯛꯑꯒ ꯇ꯭ꯋꯦꯟꯇꯤ ꯇ꯭ꯋꯦꯟꯇꯤ ꯋꯥꯟꯅ ꯄꯤ ꯍꯥꯏꯌꯦꯦ ꯑꯁ ꯃꯣꯏꯗꯤ ꯌꯥꯝ ꯅꯨꯡꯉꯥꯏꯌꯦ ꯑꯗꯣ ꯎꯝ ꯎꯝ ꯁ꯭ꯀꯨꯜ ꯆꯠꯄꯗꯣ ꯃꯤꯅꯤꯠ ꯑꯃꯁꯁꯨ ꯆꯠ ꯍꯥꯏꯌꯦꯦ
ꯑꯣ ꯌꯥꯝ ꯐꯩꯌꯦ
ꯌꯥꯝ ꯅꯨꯡꯉꯥꯏꯌꯦꯦ ꯃꯣꯏ ꯂꯥꯏꯐꯝꯥꯝꯗꯨꯁꯨ ꯎꯔꯒ ꯌꯥꯝ ꯅꯨꯡꯉꯥꯏ
ꯑꯃ ꯌꯦꯡꯕꯗꯨ ꯀ꯭ꯔꯤꯃꯤꯅꯦꯜ ꯉꯥꯛꯇ ꯌꯦꯡꯉꯣ ꯑꯩꯅ ꯃꯄꯥꯟ ꯊꯣꯛꯉꯒ ꯌꯥꯝ ꯀꯤꯕ ꯆꯥꯕ
ꯑ ꯀꯦꯔꯦꯂꯥꯗꯤ ꯌꯥꯝ ꯅꯨꯡꯉꯥꯏꯌꯦ ꯍꯥꯏꯌꯦꯦ ꯈ꯭ꯔꯤꯁꯇꯌꯥꯟ ꯁꯨ ꯌꯥꯝꯃꯦ ꯍꯥꯏꯌꯦ ꯃꯣꯏꯗꯣ ꯑꯗꯣ ꯑꯩꯈꯣꯏ ꯇ꯭ꯔꯦꯚꯦꯜꯒꯤ ꯃꯤꯁꯨ ꯌꯥꯝ ꯌꯥꯝꯃꯦꯏꯌꯦ ꯃꯄꯥꯟꯒꯤꯁꯨ
ꯑ
ꯃꯤ ꯐꯥꯗꯤ ꯐꯥꯕ ꯅ ꯂꯩꯦꯟ ꯃꯣꯏꯔꯣ ꯂꯥꯛꯕ ꯑꯗꯨꯝ ꯅꯨꯡꯉꯥꯏꯌꯦ ꯍꯥꯏꯌꯦ
ꯒꯤ ꯕꯤꯖꯤꯅꯦꯁꯁꯨ ꯍꯧꯈ꯭ꯔꯣ
ꯀꯔꯤ ꯕꯤꯖꯤꯅꯦꯁ ꯔ
ꯅꯍꯥꯟ ꯌꯦꯗꯣ
ꯇꯧꯁꯨ ꯇꯧꯅꯤꯡꯗ꯭ꯔꯦꯗ ꯃꯤꯅ ꯍꯨꯔꯥꯟꯕꯤꯔꯒ
ꯍꯣꯏ ꯅꯨꯡꯉꯥꯏꯇꯦ ꯑꯁ ꯈꯟꯗꯦ ꯑꯗꯨꯒꯤꯅꯦ ꯃꯤꯁꯤꯡꯁꯦ ꯊꯥꯖꯅꯤꯉꯥꯏ ꯂꯩꯇꯦ ꯍꯥꯏꯕꯗꯣ ꯑꯩꯗ ꯑꯗꯨꯝ ꯅꯨꯄꯤꯗꯣ ꯑꯗꯨꯝꯃꯛ ꯇꯧꯅꯉꯥꯏꯗꯤ ꯌꯥꯝ ꯐꯖꯗꯦ ꯆꯠꯇꯕꯅꯤꯅꯦ ꯑꯗꯨꯕꯨꯀꯣ ꯑꯩ ꯅꯣꯡꯃꯜꯗ ꯌꯨꯝꯗ ꯇꯨꯝꯕ ꯂꯥꯛꯀꯦ
ꯂꯥꯛꯍ
ꯅꯣꯏꯒꯤ ꯑꯥꯔꯕꯤ ꯁꯤ ꯆꯥꯔꯁꯨ ꯌꯥꯝ ꯀꯥꯅꯤꯡꯉꯤ ꯃꯣꯏ ꯅꯣꯏ ꯄꯁꯇꯔꯒꯤ ꯋꯥꯔꯤꯗꯣ
ꯑꯁꯤ ꯑꯃꯨꯛ ꯇꯥꯕ ꯅꯨꯡꯉꯥꯏꯕꯅꯦ ꯂꯥꯛꯑꯣ
ꯑꯁꯦꯡꯕꯗ ꯇꯥꯕ ꯆꯠꯅꯤꯡꯕ
ꯎꯝ
ꯑꯗꯨꯒ ꯀꯅꯥꯔꯥ ꯑꯃ ꯌꯨꯇ꯭ꯌꯨꯕꯀꯨꯝꯕ ꯏꯟꯁꯇꯥꯒ꯭ꯔꯥꯝꯗ ꯌꯥꯝ ꯀꯩꯅꯣ ꯇꯧꯗ ꯆꯤꯡꯈꯤꯕꯞꯂꯅ ꯍꯥꯏꯕꯗꯨꯣ
ꯑꯣ
ꯑꯗꯨ ꯅꯨꯄꯥꯁꯨ ꯑꯗꯨ ꯆꯔꯁꯇ ꯀꯥꯕ꯭ꯔꯥ
ꯃꯔꯛ ꯃꯔꯛꯗ ꯀꯥꯕꯂ ꯑꯦꯍꯣꯏ
ꯑꯣ ꯑꯗꯨ ꯅꯨꯄꯥꯗꯨ ꯀꯥꯏꯗꯒꯤ ꯃꯤꯔꯥ
ꯑꯩꯈꯣꯏ ꯑꯩꯈꯣꯏ ꯇꯃꯦꯡꯂꯣꯡꯒꯤꯅꯦ ꯐꯩꯂꯣꯛ ꯅꯠꯇ꯭ꯔꯣ ꯃꯥꯒꯤ ꯈꯨꯟꯒꯤ ꯃꯤꯡꯗꯣ
ꯐꯦꯂꯣꯡꯗꯤ ꯅꯠꯇꯕ ꯃꯥꯜꯂꯦ ꯐꯦꯂꯣꯡ ꯑꯣꯏꯗꯤ ꯑꯩ ꯈꯪꯒꯅꯤ ꯟꯅꯨ ꯄꯁꯨ ꯌꯥꯝ ꯐꯌꯦꯦ ꯈꯪꯗ